ꯋꯥꯔꯤ ꯅꯨꯡꯉꯥꯏꯕ ꯀꯥꯟꯁꯤꯗꯀꯣ
ꯍꯣꯏ ꯑꯗꯨꯝ ꯑꯃꯨꯛ ꯇꯠꯇꯣꯏꯅꯦ ꯋꯥꯔꯤ ꯅꯨꯡꯉꯥꯏꯕ ꯍꯧꯔꯗꯤ
ꯑꯗꯨꯅꯦ
ꯅꯦꯋꯥꯛꯇꯤ ꯌꯥꯝ ꯅꯨꯡꯉꯥꯏꯕ ꯃꯥꯜꯂꯦ ꯅꯨꯡꯁꯥꯁꯨ ꯌꯥꯝ ꯀꯟꯕꯅꯤꯅ ꯅꯨꯡꯁꯥ ꯐꯖꯅ ꯊꯣꯛꯑꯦ ꯉꯁꯤꯗꯤ
ꯑꯁꯤꯗꯗꯤ ꯅꯨꯡꯁꯥꯗꯤ ꯐꯖꯅꯅꯖꯨ ꯊꯣꯛꯇꯦ ꯑꯗ ꯒꯨꯒꯜ ꯒꯨꯒꯜꯗꯗꯤꯀꯣ
ꯎꯝ
ꯅꯣꯡ ꯆꯨꯔꯅꯤ ꯍꯥꯏꯕꯅꯦꯕ ꯉꯁꯤꯁꯦ ꯐꯖꯅ ꯆꯨꯔꯦ ꯍꯦ
ꯅꯨꯡꯁꯥ ꯊꯣꯛꯑꯁꯨ ꯅꯣꯡ ꯆꯨꯔꯁꯨ ꯃꯩ ꯃꯩ ꯂꯥꯛꯑꯗꯤ ꯄ꯭ꯔꯣꯕ꯭ꯂꯦꯝ ꯀꯩꯝ ꯂꯩꯇꯦ ꯑꯩꯉꯣꯟꯗ ꯑꯗꯨꯗꯤ ꯃꯩ ꯂꯥꯛꯇꯕꯁꯤꯅꯦ ꯋꯥꯔꯤꯁꯦ
ꯑꯣ
ꯏꯁꯤꯡꯐꯥꯎ ꯊꯛꯅꯤꯡꯉꯥꯏ ꯂꯩꯇ꯭ꯔꯕꯅꯤ ꯑꯩꯈꯣꯏ ꯈꯤꯇꯪ ꯋꯥꯔꯝꯅꯤ ꯂꯩꯕ ꯃꯩ ꯂꯥꯛ ꯇꯝꯅꯤꯅ
ꯀꯩꯅꯣ ꯐꯨꯠꯇꯣꯏꯕ꯭ꯔꯣ
ꯎꯝ
ꯑꯣ
ꯂꯥꯛꯇꯦꯕ ꯑꯗꯨꯒꯤ ꯒꯦꯁꯇꯗꯤ ꯒꯦꯁꯇꯗꯤ ꯁꯤꯖꯤꯟꯅꯩ ꯒꯦꯁꯇꯤ ꯁꯤꯖꯤꯟꯅꯗꯦꯕ ꯄ ꯆꯥꯛ ꯌꯦꯟꯁꯥꯡ ꯊꯣꯡꯅꯤꯡꯉꯥꯏ ꯁꯤꯖꯤꯟꯅꯩ ꯑꯗꯣ
ꯏꯁꯤꯡꯒꯤꯗꯤ ꯑꯩꯈꯣꯏ ꯁꯤꯖꯤꯟꯅꯗꯦꯕ ꯏꯃꯥꯅ ꯌꯥꯗꯦꯕ
ꯀꯩꯅꯣ ꯅꯃꯥꯗꯣ ꯍꯧꯖꯤꯛꯀꯥꯟ ꯀꯔꯤ ꯆꯠꯂꯤꯕ꯭ꯔꯣ ꯃꯥ ꯅꯍꯥꯟ ꯇꯧꯕ ꯊꯕꯛ ꯇꯣ ꯄꯣꯠꯂꯩ ꯌꯣꯟꯕꯗꯣ ꯑꯣ
ꯃꯣꯏꯗꯣ ꯒꯔꯤ ꯌꯥꯗ꯭ꯔꯤ ꯍꯥꯏꯌꯦ
ꯑꯣ
ꯑꯩꯒꯤ ꯆꯠꯇ꯭ꯔꯦ ꯍꯟꯗꯛꯇꯤ ꯑꯩ ꯌꯥꯗꯕꯒꯤ
ꯅꯣꯏ ꯈꯨꯟꯗꯤ ꯐꯤ ꯁꯥꯕ ꯃꯤ ꯂꯩꯇ꯭ꯔꯣ
ꯂꯩꯌꯦ ꯌꯥꯝ ꯂꯩꯌꯦꯦ ꯐꯤ ꯁꯥꯥꯕ
ꯑꯣ
ꯅꯣꯏ ꯈꯨꯟꯗꯁꯨ ꯑꯃ ꯌꯥꯝ ꯑꯦꯛꯁꯄꯥꯔꯠ ꯇꯧꯕ ꯑꯃ ꯂꯩꯌꯦ ꯍꯥꯏꯅꯦ
ꯑ ꯅꯪ ꯅꯍꯥꯟ ꯍꯥꯏꯔꯛꯄ ꯅꯠꯇ꯭ꯔꯣ
ꯎꯝ ꯀꯩꯅꯔꯣ ꯍꯥꯏꯕꯗꯣ
ꯅꯪ ꯍꯥꯏꯕꯒꯨꯝ ꯇꯧꯋꯦ ꯐꯅꯦꯛ ꯑꯃ ꯁꯥꯍꯟꯕꯅꯤ ꯍꯥꯏꯕꯗ
ꯑꯥ ꯍꯣꯏ ꯍꯣꯏ ꯍꯣꯏ ꯎꯝ ꯑꯃ ꯁꯥꯍꯜꯂꯦ ꯍꯣꯏ ꯃꯣꯏ ꯃꯔꯨꯞ ꯇꯧꯕꯒꯤ
ꯑꯥ
ꯈꯪꯗꯦ ꯑꯁ ꯑꯩꯈꯣꯏ ꯈꯨꯟꯗꯁꯨ ꯂꯩꯌꯦꯕ ꯑꯗꯨ ꯑꯣꯏꯔꯁꯨ ꯃꯣꯏꯗꯤ ꯑꯩꯈꯣꯏꯅ ꯎꯝ ꯍꯥꯏꯕ ꯃꯑꯣꯡꯗꯤ ꯑꯗꯨꯝ ꯇꯧꯋꯦ ꯑꯗꯨꯗꯣ ꯑꯣꯏꯔꯁꯨ ꯄꯤꯛꯀꯟꯕꯀꯣ꯫ ꯑꯩꯗꯤ ꯆꯥꯎꯕ ꯄꯥꯝꯕ ꯄꯤꯛꯑꯗꯤ ꯑꯩꯗꯤ ꯄꯥꯝꯗꯦꯕ꯫
ꯑꯁ ꯍꯣꯏ ꯐꯅꯦꯛ ꯄꯤꯛꯄꯗꯣ ꯁꯦꯠꯄ ꯅꯨꯡꯉꯥꯏꯇꯦ꯫ ꯑꯗꯨꯝ ꯀꯩꯅꯣ ꯇꯧꯗꯦꯕ ꯇꯥꯏꯠ ꯑꯣꯏꯗꯕꯗꯣ꯫
ꯑꯣ ꯍꯣꯏ ꯍꯣꯏ ꯌꯥꯝ ꯆꯥꯎꯕꯗꯗꯤ ꯄꯥꯝꯃꯤꯕ ꯑꯗꯨ ꯈꯔ ꯋꯥꯡꯉ ꯎꯏꯅ ꯐꯅꯦꯛꯗꯣ ꯇꯧꯔꯗꯤ ꯑꯩꯈꯣꯏꯗꯤ ꯅꯦꯝꯕ꯭ꯔꯦꯅ ꯎꯄꯥꯏ ꯂꯩꯇꯦꯕ
ꯎꯝ꯫
ꯐꯅꯦꯛ ꯄꯤꯛꯑꯗꯤ ꯑꯃꯨꯛ ꯍꯦꯟꯅ ꯅꯦꯝ ꯑꯗꯨꯗꯤ ꯈꯔ ꯋꯥꯡꯉ ꯆꯥꯎꯕ ꯑꯃꯥ ꯆꯧꯠꯅꯤꯡꯕ ꯑꯃꯥ ꯑꯩꯁꯨ꯫
ꯐꯅꯦꯛ ꯀꯩꯅꯣ ꯁꯥꯕ ꯍꯩꯇꯕꯅꯤꯅ ꯌꯨꯝ ꯄꯥꯟꯜꯂꯣꯏꯒꯦ ꯑꯩ꯫
ꯑꯩꯁꯨꯅꯤ꯫ ꯍꯩꯏꯇꯦ ꯑꯩꯏꯁꯨ ꯑꯁꯦꯡꯕ꯫ ꯑꯁꯤ ꯎꯝ ꯂꯣꯛꯗꯥꯎꯟ ꯃꯇꯝꯗꯨꯀꯣ ꯇꯝꯃꯣꯗꯤ ꯍꯥꯏꯕꯅꯦ ꯕ ꯌꯥꯝ ꯍꯥꯏꯕꯅꯦ ꯇꯥꯃꯣꯅꯁꯨ ꯈꯪꯗꯦ꯫ ꯁꯨꯛꯇꯥꯝ ꯇꯝꯅꯤꯡꯗꯦ ꯑꯩꯗꯤ ꯌꯥꯝ ꯂꯨꯑꯦ ꯑꯩꯒꯤꯗꯤ꯫
ꯑꯩꯒꯤꯁꯨꯅꯦ ꯑꯁ ꯈꯪꯗꯦ ꯃꯣꯏ ꯀꯩꯅꯣꯝꯃ ꯂꯩꯕꯗꯣ ꯃꯊꯛ ꯃꯈꯥ ꯂꯩꯕꯗꯣ꯫ ꯀꯩꯅꯣ ꯑꯃ ꯇꯧꯕꯗꯣ ꯑꯗꯨ ꯈꯪꯗ꯭ꯔꯦꯕ ꯑꯩ ꯃꯈꯥ ꯃꯈꯥ ꯃꯈꯥ ꯃꯈꯥꯒꯤꯗꯣ ꯈꯪꯗꯦ ꯃꯊꯛ ꯈꯛꯇ ꯇꯧꯕꯗꯣ꯫
ꯎꯝ ꯎꯝ꯫
ꯑꯗꯨꯗꯤ ꯈꯪꯉꯦꯕ꯫ ꯑꯗꯨ ꯑꯣꯏꯔꯁꯨ ꯂꯣꯏ ꯀꯥꯎ ꯀꯥꯎꯊꯣꯛꯈ꯭ꯔꯦꯗ ꯁꯥꯗꯕꯅꯤꯅ꯫
ꯍꯩꯇꯦ ꯑꯩꯁꯨ ꯎꯝ ꯀꯩꯅꯣ ꯏꯃꯥꯟꯅꯕꯤ ꯑꯃꯥ ꯃꯊꯛꯇ ꯂꯩꯕꯗꯣ ꯃꯥꯁꯨ ꯍꯩꯇꯦ꯫ ꯏꯕ ꯑꯗꯨ ꯑꯣꯏꯔꯁꯨ ꯃꯥꯒꯤ ꯃꯅꯥꯎꯨꯄꯤꯗ ꯑꯃꯨꯛ ꯍꯩꯌꯦꯕ꯫
ꯑꯣ ꯃꯥꯁꯨ ꯅꯍꯥꯟ ꯍꯥꯏꯔꯝꯃꯦ꯫
ꯍꯣꯏ ꯃꯅꯥꯎꯅꯨꯄꯤꯅ ꯍꯦꯛ ꯍꯦꯛ ꯁꯥꯕꯤꯕꯅꯦ ꯃꯥꯒꯤꯗꯤ꯫ ꯃꯔꯛ ꯃꯔꯛꯇ ꯃꯅꯥꯎꯅꯨꯄꯤꯗꯨꯗꯤ ꯍꯩꯑꯕ꯫
ꯃꯥꯅꯥꯎ ꯅꯨꯄꯤꯗꯣ ꯀꯩ ꯇꯝꯔꯒ ꯂꯩꯕꯅꯣ꯫ ꯅꯍꯥꯟꯗꯣ ꯁꯤꯗ ꯎꯑꯦ ꯑꯩ ꯅꯍꯥꯟ ꯌꯨꯝ ꯕꯔꯥ ꯊꯤꯕ ꯆꯠꯄ ꯃꯇꯝꯗ꯫
ꯎꯝ ꯃꯣꯏꯔꯣꯝꯗ ꯆꯠꯈꯤꯕꯅꯦ ꯇꯦꯂꯦꯟꯒꯨꯝꯕ ꯇꯝꯕ ꯃꯥꯜꯂꯦ ꯍꯥꯟꯗꯥꯛ ꯃꯥ
ꯎꯝ
ꯃꯥꯗꯤ ꯁꯥꯕ ꯍꯩꯕ ꯑꯗꯨꯒꯤ ꯃꯔꯛ ꯃꯔꯛꯇ ꯁꯥꯕꯅꯦꯕ꯫
ꯑꯣ꯫
ꯑꯩꯈꯣꯏꯗꯤ ꯍꯩꯇꯕꯅꯤꯅ ꯎꯄꯥꯏ ꯂꯩꯩꯇꯦ꯫ ꯂꯩꯔꯒ ꯁꯦꯠꯄ ꯇꯥꯔꯦ꯫
ꯐꯅꯦꯛ ꯁꯥꯕ ꯍꯩꯇ꯭ꯔꯒꯀꯣ ꯐꯅꯦꯛ ꯑꯅꯧ ꯑꯅꯧꯕꯗꯤ ꯁꯦꯠꯅꯤꯡꯕ꯫
ꯎꯝ ꯑꯩꯁꯨꯅꯤ ꯆꯥꯄ ꯃꯥꯅꯩꯌꯦ꯫ ꯁꯥꯕꯗꯤ ꯍꯩꯇꯕ ꯎꯝ ꯑꯅꯧ ꯑꯅꯧꯕꯗꯤ ꯑꯗꯨꯝ ꯁꯦꯠꯅꯤꯡꯕ꯫
ꯑꯦ ꯑꯩꯒꯤ ꯀꯩꯅꯣꯗ ꯑꯩꯒꯤ ꯏꯆꯦ ꯑꯃ ꯂꯨꯍꯣꯡꯈꯤꯕꯗꯣ꯫
ꯎꯝ꯫
ꯑꯗꯨꯗ ꯅꯤꯕꯅꯦꯕ ꯃꯥꯗꯤ ꯐꯅꯦꯛ ꯁꯥꯕ ꯍꯩꯌꯦꯕꯀꯣ ꯑꯗꯨꯒꯤ꯫
ꯑꯣ ꯑꯍꯟꯗꯨꯔꯣ꯫
ꯑꯍꯟ ꯅꯠꯇꯕ ꯅꯍꯥꯟ ꯅꯍꯥꯟ ꯀꯨꯏꯗ꯭ꯔꯤꯌꯦ ꯂꯨꯍꯣꯡꯕꯗꯣ꯫ ꯑꯗꯨꯗ ꯅꯤꯕꯅꯦꯕ ꯃꯥꯅ ꯀꯩꯅꯣ ꯐꯅꯦꯛ꯫ ꯐꯅꯦꯛ ꯑꯅꯤ ꯑꯅꯤꯔꯥ ꯑꯩꯅ ꯅꯤꯕꯅꯦ
ꯎꯝ ꯌꯥꯝ ꯐꯩꯅꯥ ꯑꯗꯨ ꯃꯥ ꯁꯥꯕ ꯍꯥꯏꯔꯗꯤ
ꯔꯥꯝꯒꯤ ꯐꯅꯦꯛꯇꯣ ꯑꯃ ꯂꯩꯕ ꯃꯥꯅ ꯁꯥꯕꯤꯕꯀꯣ ꯑꯩꯅ ꯑꯁꯤꯗꯤ ꯊꯝꯍꯧꯔꯣ ꯑꯩꯒꯤ ꯍꯥꯏꯕ ꯑꯗꯨꯅ ꯑꯩꯒꯤ ꯏꯅꯦꯅꯁꯨ ꯍꯣꯏ ꯍꯣꯏ ꯍꯣꯏ ꯃꯥꯗꯤ ꯍꯧꯖꯤꯛꯇꯤ ꯃꯧ ꯑꯣꯏꯔꯅꯤꯅ ꯑꯁꯤꯒꯨꯝꯕ ꯂꯩꯁꯥꯕꯤꯒꯤ ꯐꯅꯦꯛꯁꯤꯡꯁꯦ ꯁꯦꯠꯂꯣꯏꯗ ꯊꯝꯈ꯭ꯔꯣ ꯊꯝꯈ꯭ꯔꯣ
ꯑ
ꯑꯗꯨꯒꯤ ꯑꯩꯒ ꯊꯝꯍꯧꯕ
ꯑꯣ ꯑꯗꯣ ꯃꯊꯛ ꯅꯪꯒꯤ ꯃꯊꯛꯀꯤ ꯑꯅꯤꯗꯨꯗꯤ ꯍꯩꯕ꯭ꯔꯣ
ꯍꯩꯌꯦ ꯃꯣꯢꯕꯥꯟꯅꯤꯗꯤ
ꯑꯣ ꯅꯊꯥꯟꯇꯔꯣ ꯑꯗꯨꯗꯤ ꯑꯗꯨꯗꯤ
ꯑꯗꯨꯅꯦ ꯏꯊꯟꯇꯅꯦ
ꯑꯣ ꯑꯗꯨ ꯑꯣꯏꯔꯗꯤ ꯅꯣꯏꯗꯤ ꯐꯅꯦꯛ ꯌꯥꯝ ꯂꯩꯔꯝꯒꯅꯤꯅ ꯂꯣꯏꯅ ꯁꯥꯕ ꯍꯩꯔꯗꯤ
ꯑꯁ ꯑꯗꯨ ꯁꯥꯕ ꯍꯩꯗꯤ ꯍꯩꯌꯦ ꯑꯗꯨ ꯑꯣꯏꯔꯁꯨ ꯃꯇꯝꯗꯣ ꯁꯪꯗꯕꯅꯤꯅꯀꯣ
ꯎꯝ
ꯑ ꯐꯅꯦꯛꯇꯤ ꯀꯩꯅꯣ ꯆꯍꯤ ꯑꯃꯗ ꯐꯅꯦꯛ ꯑꯅꯤ ꯑꯗꯨ ꯑꯗꯨ ꯈꯛꯇꯅꯤꯗ ꯁꯥꯕꯗꯣ ꯃꯕꯥꯅꯤꯁꯨ ꯑꯩꯒꯤ ꯏꯆꯦ ꯑꯩꯒꯤ ꯃꯊꯛꯇ ꯂꯩꯕ ꯅꯨꯄꯤꯗꯨꯁꯨ ꯃꯥ ꯀꯩꯅꯣ ꯁꯨꯇꯤ ꯗ꯭ꯌꯨꯇꯤ ꯂꯩꯔ ꯗ꯭ꯌꯨꯇꯤ ꯒꯤ ꯃꯇꯥꯡꯗꯗꯤ ꯁꯥꯗ꯭ꯔꯦ ꯑꯗꯨ ꯃꯥ ꯌꯨꯝ ꯑꯃꯨꯛ ꯍꯜꯂꯛꯑꯗꯤ ꯁꯥꯏꯑꯦꯕ ꯃꯔꯛ ꯃꯔꯛꯇ ꯑꯗꯨ ꯀꯔꯤꯅꯣ ꯎꯝ ꯃꯥꯒꯤ ꯁꯨꯇꯤꯗꯣ ꯇꯔꯥꯃꯉꯥ ꯈꯛꯇꯅꯦꯕ ꯅꯨꯃꯤꯠ ꯇꫭ ꯐꯤꯐꯇꯤꯟ ꯗꯦꯖꯅꯗꯤ ꯑꯗꯨꯅ ꯍꯥꯏꯗꯤ ꯀꯩꯅꯣꯕ ꯐꯤ ꯁꯥꯕꯗꯣ ꯀꯣꯟꯅꯗꯦꯕ ꯂꯣꯏꯅꯤꯉꯥꯏꯗꯣ
ꯃꯥꯗꯤ ꯀꯥꯏ ꯂꯩꯒꯦ ꯍꯧꯖꯤꯛ ꯎꯈꯨꯜꯗ ꯂꯩꯕ꯭ꯔꯥ ꯅꯠꯇ꯭ꯔ ꯅꯣꯏꯔꯣꯝꯗ ꯂꯩꯕ꯭ꯔꯣ
ꯂꯩꯇꯩ ꯈꯨꯟꯗ ꯂꯩꯌꯦ ꯃꯥ
ꯑꯣ ꯈꯨꯟꯗꯤ ꯑꯗꯨꯝ ꯆꯠꯊꯣꯛ ꯆꯠꯁꯤꯟ ꯌꯥꯕ꯭ꯔꯣ ꯁꯤꯗ
ꯈꯪꯗꯦꯅꯦ
ꯑꯩꯗꯤ ꯎꯨꯗꯕ ꯀꯨꯢꯔꯦꯅ ꯑꯗꯨꯗꯤ
ꯎꯝ ꯀꯨꯏꯔꯕꯅꯦ ꯃꯥꯗꯤ ꯀꯩꯅꯣꯗ ꯊꯕꯛ ꯇꯧꯕꯅꯤꯅꯀꯣ
ꯎꯝ ꯀꯨꯢꯔꯦ ꯎꯨꯗꯕ ꯑꯗꯨꯅ ꯈꯔ ꯋꯥꯡꯕ ꯃꯥꯂꯦꯀꯣ
ꯍꯣꯏ ꯋꯥꯡꯉꯦ
ꯎꯝ ꯈꯔ ꯋꯥꯡꯅ ꯎꯨꯢꯋꯦꯕ ꯃꯥꯗꯤ
ꯎꯝ
ꯀꯥꯎꯔꯦ ꯑꯗꯣ
ꯃꯥꯒꯤ ꯁꯝꯗꯣ ꯁꯝꯗꯣ ꯈꯣꯏꯕꯅꯤꯅꯀꯣ
ꯑꯥꯝ
ꯋꯥꯔꯤ ꯑꯃ ꯑꯩꯈꯣꯏꯅ ꯑꯗꯨꯝ ꯍꯥꯏꯖꯤꯟ ꯍꯥꯏꯖꯤꯟꯕ ꯂꯩꯌꯦꯕꯀꯣ
ꯎꯝ
ꯑꯩꯅ ꯏꯃꯥꯁꯤ ꯏꯆꯦꯒꯤ ꯁꯝꯖꯦ ꯈꯣꯏꯕꯁꯤ ꯀꯔꯤꯒꯤꯔꯥ ꯍꯥꯏꯅ ꯑꯗꯨꯝ ꯍꯪꯉꯦꯕ ꯑꯉꯥꯡ ꯑꯣꯏꯔꯤꯀꯥꯟꯗꯗꯤ ꯑꯗꯣ ꯃꯣꯏꯅ ꯑꯗꯨꯃꯥꯏꯅ ꯊꯨꯝꯒꯅꯦꯕ ꯑꯁꯤꯅꯆꯦ ꯄꯣꯛꯄ ꯅꯨꯃꯤꯠꯇꯣ ꯅꯨꯡꯁꯤꯠ ꯌꯥꯝ ꯁꯤꯠ ꯑꯗꯨꯒꯤ ꯅꯨꯡꯁꯤꯠꯇꯨꯅ ꯃꯁꯥꯝꯗꯣ ꯈꯣꯏꯍꯜꯂꯦ ꯍꯥꯏꯕ
ꯑꯣ ꯃꯊꯟꯗꯔꯣ ꯈꯣꯏꯕ
ꯃ ꯃꯊꯥꯟꯇꯅꯦ ꯍꯣꯢ
ꯑꯣ ꯌꯥꯝ
ꯇꯣꯉꯥꯜꯂꯦ ꯍꯣꯏ
ꯑꯁꯦꯡꯕ ꯅꯦꯡꯁꯤꯠ ꯐꯖꯅ ꯀꯟꯅ ꯁꯤꯠꯕ ꯑꯣꯢꯕꯒꯤ ꯑꯣꯏꯔꯝꯅꯤ
ꯑꯗꯨꯗꯅꯦ
ꯑꯗꯣ ꯁꯝ ꯀꯣꯏꯕꯁꯨ ꯐꯩꯌꯦꯅ ꯌꯥꯝ ꯎꯍꯟꯕꯅꯤꯅ ꯁꯝꯗꯣ
ꯃꯥꯗꯣ ꯀꯩꯅꯣ ꯁꯝꯗꯣ ꯁꯥꯡꯍꯟꯗꯦ ꯃꯥꯗꯣ
ꯑꯥꯝ
ꯑꯌꯥꯝꯕꯗꯗꯤ ꯃꯥꯗꯣ ꯁꯣꯝꯗ ꯀꯛꯀꯜꯂꯦꯕ
ꯍꯣꯏ ꯍꯣꯏ ꯏꯌꯥꯝꯕ ꯑꯗꯨꯃꯥꯏꯅ ꯇꯧꯕ ꯃꯥꯜꯂꯦ ꯐꯣꯇꯣꯒꯨꯝꯕꯗ ꯎꯕꯗꯁꯨꯀꯣ
ꯎꯝ
ꯗꯨꯝ ꯇꯦꯜꯂꯦꯕ ꯃꯥꯗꯤ ꯃꯥꯒꯤ ꯁꯥꯝꯗꯨꯗꯤ
ꯃꯥꯒꯤ ꯏ ꯀꯩꯅ
ꯂꯣꯏꯔꯕꯅꯤ ꯃꯥꯅ ꯑꯃꯨꯛ ꯆꯩꯕ ꯂꯥꯡ ꯀꯩꯅꯣ ꯂꯥꯎꯕ ꯍꯧꯔꯗꯤ ꯂꯣꯏ ꯌꯥꯎꯔꯕꯅꯦ ꯑꯩꯈꯣꯏ ꯏꯃꯨꯡꯁꯦ
ꯎ ꯑꯗꯨꯅꯦ ꯅꯆꯦ ꯑꯍꯟꯗ ꯌꯥꯝ ꯏꯪ ꯇꯞꯄ ꯃꯥꯜꯂꯦ ꯑꯝ ꯑꯥ ꯌꯥꯝ ꯐꯩꯌꯦ ꯎꯝ
ꯅꯨꯡꯉꯥꯏꯗꯤ ꯅꯨꯡꯉꯥꯏꯌꯦ ꯏꯆꯦ ꯌꯥꯝ ꯂꯩꯕꯁꯦ ꯑꯗꯨ ꯑꯣꯏꯔꯁꯨ ꯂꯨꯍꯣꯡꯕꯒꯤ ꯃꯇꯝꯗꯨꯗꯤ ꯊꯥꯋꯥꯏ ꯅꯨꯡꯉꯥꯏꯇꯕꯅꯤꯍꯦ
ꯍꯣꯏ ꯎꯝ ꯀꯥꯏꯅꯕꯅꯤꯅꯀꯣ
ꯍꯣꯏ ꯃꯤ ꯑꯇꯣꯞꯄꯒꯤ ꯑꯣꯏꯈ꯭ꯔꯕꯅꯤꯅ
ꯍꯣꯏ ꯍꯣꯏ ꯇꯣ ꯑꯣꯏꯔꯁꯨ ꯑꯍꯟꯗꯤ ꯌꯥꯝ ꯅꯛꯅꯕ ꯂꯩꯥꯌꯦꯅ
ꯎꯝ
ꯃꯥꯃꯥꯗꯨꯗꯤ ꯌꯥꯝ ꯏꯪ ꯇꯞꯄ ꯃꯥꯜꯂꯦ ꯃꯁꯛꯗꯨꯁꯨꯀꯣ ꯌꯦꯡꯕ ꯃꯇꯝꯗ ꯌꯥꯝ ꯏꯪ ꯇꯞꯄ ꯑꯣꯢꯒꯗꯕ ꯃꯥꯜꯂꯦ
ꯎꯝ
ꯍꯣꯏ ꯅꯆꯦ ꯑꯅꯤꯃꯛ ꯏꯪ ꯇꯞꯄ ꯃꯥꯂꯦꯗ ꯑꯁꯤ ꯑꯅꯤ ꯆꯠꯈꯤꯕ ꯑꯅꯤ ꯑꯗꯨꯗꯤ
ꯑꯅꯤꯃꯛ
ꯍꯟꯗꯛ ꯈꯥꯛꯇ ꯂꯨꯍꯣꯡꯕꯗꯨꯁꯨ ꯑꯗꯨꯝ ꯏꯪ ꯇꯞꯄ ꯃꯥꯜꯂꯦ ꯃꯥꯁꯨ
ꯈꯪꯗ꯭ꯔꯦ ꯃꯤꯒꯤ ꯃꯤꯅ ꯌꯦꯡꯕ ꯀꯩꯅꯣ ꯇꯣꯉꯥꯟ ꯇꯣꯉꯥꯟꯅ ꯂꯩꯕꯗꯣ
ꯏꯪ ꯇꯞꯄ ꯃꯥꯜꯂꯦ ꯃꯥꯗꯨꯗꯤ ꯑꯗꯨꯒ ꯅꯌꯥꯝꯕꯁꯨ ꯌꯥꯝ ꯏꯪ ꯇꯞꯀꯗꯕ ꯃꯥꯜꯂꯦ ꯑꯋꯥꯀ ꯀꯌꯥꯝ ꯉꯥꯡꯒꯟꯒꯗꯕ ꯃꯥꯟꯗꯦ
ꯑꯁ ꯆꯩꯕꯗꯤ ꯍꯥꯏꯔꯨꯅꯨꯀꯣ ꯑꯩꯈꯣꯏꯕꯨ ꯄꯪꯉꯦꯅ ꯑꯗꯨꯝ ꯆꯩꯕꯅꯦ
ꯎꯝ ꯑꯩꯈꯣꯏ ꯀꯩꯅꯣ ꯎꯝ ꯅꯣꯡꯃ ꯑꯩꯈꯣꯏ ꯃꯄꯥꯟ ꯑꯃꯗ ꯆꯠꯃꯤꯟꯅꯩꯑꯕ ꯏꯌ꯭ꯔꯄꯣꯠꯇꯣ ꯑꯍꯣꯏ ꯑꯩꯉꯣꯟꯗꯁꯨ ꯂꯩꯔꯝꯒꯅꯤ
ꯄꯗꯣ
ꯅꯩꯔꯤꯌꯦ ꯑꯩꯉꯣꯟꯗ
ꯑꯩ ꯑꯩꯉꯣꯟꯗꯁꯨ ꯂꯩꯔꯝꯅꯤ ꯑꯗꯨ ꯐꯣꯇꯣꯗꯨ
ꯅꯞꯅꯤꯡꯉꯦ ꯃꯠ ꯃꯇꯥꯏ ꯃꯇꯥꯏꯗ
ꯃꯥ ꯃꯌꯥꯏꯗ ꯑꯣꯏꯔꯝꯅꯤ ꯂꯦꯞꯄꯗꯣ
ꯀꯅꯥꯅ ꯀꯥꯞꯁꯦ ꯍꯥꯏꯕ꯭ꯔꯣ
ꯃꯣꯏꯅꯅꯦ ꯑꯩꯈꯣꯏꯅ ꯅꯠꯇꯦꯀꯣ ꯃꯣꯏꯅ ꯀꯥꯞꯁꯦ ꯍꯥꯏꯕꯒꯤꯅꯦ ꯑꯗꯨꯒ ꯎꯝ ꯅꯣꯏ ꯅꯣꯏ ꯈꯨꯟꯒꯤ ꯅꯨꯄꯥ ꯑꯃ ꯈ꯭ꯔꯤꯁꯃꯥꯁ ꯂꯣꯏꯔꯒ ꯃꯌꯨꯝ ꯄꯥꯝꯕ ꯅꯨꯄꯥꯗꯣ ꯈꯔ ꯋꯥꯡ ꯆꯥꯎꯔꯒ ꯑꯗꯨ ꯅꯨꯄꯥ ꯑꯩꯒ ꯀꯥꯞꯄꯒ ꯑꯩꯅ ꯑꯩꯒ ꯀꯥꯞꯃꯤꯟꯅꯕ ꯄꯣꯇꯣ ꯑꯃ ꯂꯩꯕꯅꯤ ꯀꯃꯥꯏꯅ ꯀꯥꯞꯄꯤꯅꯣ ꯈꯪꯗꯦ ꯑꯗꯨ ꯃꯇꯝꯗꯣ ꯑꯥ ꯑꯍꯥꯟꯕ ꯊꯦꯡꯅꯕꯒ ꯑꯣꯏꯔꯝ ꯅꯦ ꯑꯩꯈꯣꯏ ꯄꯨꯟꯅ
ꯅꯣꯏ ꯅꯣꯏꯁꯤꯗꯤ ꯑꯍꯟꯁꯤꯡꯅ ꯌꯥꯝ ꯐꯣꯇꯣ ꯀꯥꯞꯕꯤ
ꯑꯣ ꯑꯗꯨꯗꯤ ꯑꯗꯨꯃꯇꯝꯗꯤ ꯑꯩꯈꯣꯏꯖꯨ ꯌꯥꯝ ꯑꯉꯥꯡ ꯑꯣꯏꯔꯤꯕ ꯑꯗꯨ ꯃꯇꯝꯗꯩ ꯑꯩꯈꯣꯏꯁꯦ ꯌꯥꯝ ꯑꯉꯥꯡ ꯑꯣꯏꯔꯤꯕꯅꯤꯕ ꯑꯗꯨꯒꯤ ꯑꯩꯈꯣꯏꯖꯨ ꯆꯠꯂꯦꯕ ꯃꯣꯏꯅ ꯆꯠ ꯄ ꯃꯐꯝꯗꯣ ꯑꯩꯈꯣꯏꯅ ꯆꯠꯄꯅꯦ
ꯀꯥꯎꯟꯁꯤꯜꯒꯤ ꯑꯦꯛꯖꯥꯝ ꯂꯣꯏꯕ ꯃꯇꯝ
ꯑ ꯍꯣ ꯍꯣꯏ ꯍꯣꯏ ꯎꯝ ꯀ꯭ꯂꯥꯁ ꯇꯨꯋꯦꯜꯕ ꯍꯦꯛ ꯂꯣꯏꯕ ꯑꯣꯏꯔꯝꯅꯤ
ꯎꯝ ꯉꯛꯅꯤꯡꯉꯦꯍꯦ
ꯈꯨꯟꯗ ꯂꯥꯛꯄꯅꯤꯕ ꯑꯗꯨꯒ ꯑꯗꯨ ꯃꯇꯝꯗ ꯏꯌꯥꯝꯕ ꯁꯦꯀꯦꯟꯗꯣ ꯑꯍꯟꯗꯤ ꯂꯥꯛꯇꯦꯕ ꯑꯗꯣ ꯑꯩꯒꯤ ꯃꯊꯛꯀꯤꯗꯣ ꯃꯥꯁꯨ ꯆꯠꯄꯅꯦꯕ ꯑꯗꯨꯒ ꯃꯣꯏ ꯑꯥ ꯑꯩꯒ ꯀꯥꯞꯃꯤꯟꯅꯕ ꯅꯨꯄꯥꯒ ꯑꯩꯒꯤ ꯑꯍꯟꯁꯤꯡꯗꯣ ꯂꯣꯏ ꯑꯍꯟ ꯑꯍꯟꯗꯣ ꯑꯩꯒꯤ ꯏꯌꯥꯝꯕ ꯑꯍꯟꯗꯣ ꯃꯣꯏ ꯂꯣꯏ ꯇꯤꯟꯅꯕ ꯃꯥꯜꯂꯦ ꯑꯗꯨꯒꯤ ꯃꯣꯏꯅ ꯅꯪ ꯑꯗꯨ ꯃꯅꯥꯎꯅꯨꯄꯥꯅꯦ ꯃꯅꯥꯎꯅꯨꯄꯤꯅꯤꯀꯣ ꯃꯅꯥꯎꯅꯨꯄꯤꯅꯤꯀꯣ ꯂꯣꯏ ꯍꯥꯏꯕꯅꯦꯕ ꯑꯁ ꯅꯪꯗꯤ ꯅꯕꯨꯡ ꯌꯥꯝ ꯃꯥꯜꯂꯦ ꯅꯕꯨꯡ ꯌꯦꯡꯑꯉ ꯅꯕꯨꯡꯒ ꯌꯥꯝ ꯃꯥꯟꯅꯩ ꯌꯥꯝ ꯃꯥꯟꯅꯩ ꯍꯥꯏꯅ ꯔꯣꯕꯣꯠꯅ ꯐꯣꯇꯣ ꯀꯃꯤꯟꯅꯖꯦ ꯍꯥꯏꯕꯅꯦꯕ ꯑꯗꯨꯒꯤ ꯀꯥꯃꯤꯟꯅꯕꯅꯦ ꯍꯣꯏ ꯑꯗꯨꯒꯤ ꯐꯣꯇꯣ ꯀꯥꯞꯃꯤꯟꯅꯁꯦ ꯍꯥꯏꯕꯒꯤ ꯀꯥꯞꯄꯅꯦ
ꯏꯁ ꯑꯩ ꯑꯩꯈꯣꯏ ꯏꯌꯥꯝꯕꯒꯤ ꯃꯣꯏꯒꯤ